ꯍꯜꯂꯣ
ꯍꯜꯂꯣ
ꯑꯣ ꯇꯥꯔꯕꯣ
ꯇꯥꯏꯌꯦ ꯇꯥꯏꯌꯦ ꯅꯨꯪꯉꯥꯏꯔꯤꯕꯤ ꯕꯥꯔ
ꯅꯨꯡꯉꯥꯏꯔꯤꯌꯦ ꯅꯪꯗꯤ ꯅꯨꯡꯉꯥꯏꯔꯤꯕꯣ
ꯑꯧ ꯅꯨꯡꯉꯥꯏꯔꯤꯌꯦ ꯍꯧꯖꯤꯛꯀꯥꯟꯁꯤꯕꯨ ꯀꯔꯝ ꯀꯔꯝ ꯂꯩꯔꯤꯒꯦ
ꯀꯔꯝ ꯀꯔꯝ ꯂꯩꯕ ꯍꯥꯏꯁꯦ ꯁꯨꯝ ꯃꯤꯑꯣꯏꯕꯅꯤꯅ ꯍꯤꯡꯅꯕ ꯗꯨꯝ ꯂꯩ ꯍꯥꯏꯇꯥꯔꯦ ꯅꯣꯏ ꯏꯃꯨꯡꯒꯤ ꯑꯅꯥ ꯑꯌꯦꯛꯀ ꯂꯩꯕ꯭ꯔꯣ ꯍꯥꯎ
ꯅꯣꯏ ꯀꯃꯥꯏꯅ ꯇꯧꯒꯦ ꯅꯣꯏꯔꯣꯝꯒꯤ ꯍꯧꯖꯤꯛ ꯚꯣꯠꯁꯨ ꯌꯧꯗꯧꯔꯦ ꯏꯂꯦꯛꯁꯟꯒꯤ ꯃꯇꯥꯡꯁꯤ ꯀꯃꯥꯏꯅ ꯂꯩꯔꯤꯒꯦ
ꯍꯧꯖꯤꯛ ꯐꯥꯎꯗꯤ ꯀꯩꯝꯇ ꯇꯧꯗ꯭ꯔꯤꯗ ꯍꯥꯏꯗꯤ ꯏꯂꯦꯛꯁꯟꯒꯤ ꯃꯔꯝꯗ ꯅꯩꯅꯕ ꯈꯣꯠꯅꯕ ꯑꯩ ꯍꯧꯖꯤꯛ ꯐꯥꯎꯕꯗꯤ ꯃꯃꯤ ꯇꯥꯗ꯭ꯔꯤ ꯍꯥꯏꯇꯥꯔꯦ ꯅꯣꯏ ꯇꯝꯄꯥꯛꯇꯗꯤ ꯀꯃꯥꯏꯅ ꯇꯧꯔꯕꯣ
ꯍꯥꯥ
ꯅꯣꯏꯗꯤ ꯀꯃꯥꯏꯅ ꯇꯧꯔꯕꯣ ꯚꯣꯠꯀꯤꯁꯦ
ꯑꯈꯣꯏꯒꯤꯁꯨ ꯍꯧꯖꯤꯛ ꯑꯥ ꯌꯥꯝ ꯀꯟꯅꯔꯦ ꯍꯧꯖꯤꯛꯁꯤ ꯕꯣꯠꯀꯤ ꯃꯇꯥꯡꯒ ꯅꯣꯏꯔꯣꯝ ꯃꯩ ꯌꯥꯝ ꯀꯟꯅ ꯇꯧꯅꯗ꯭ꯔꯤꯕ ꯍꯥꯏꯁꯤꯕꯣ
ꯇꯧꯅꯗ꯭ꯔꯤ ꯑꯗꯨ ꯅꯪꯒꯤ ꯃꯣꯠꯇꯗꯤ ꯍꯟꯗꯛꯀꯤ ꯕꯣꯠꯁꯦ ꯀꯔꯝꯕ ꯃꯤꯑꯣꯏꯗ ꯄꯤꯒꯅꯤꯅ ꯍꯥꯏꯗꯤ ꯅꯪꯒꯤ ꯋꯥꯈꯜꯂꯣꯟꯗ ꯈꯟꯕ ꯂꯩꯈ꯭ꯔꯕꯣ
ꯍꯧꯖꯤꯛꯀꯤ ꯚꯣꯠꯀꯤ ꯃꯇꯥꯡꯁꯤꯗꯗꯤ ꯀꯔꯝꯕꯅ ꯐꯩ ꯀꯔꯝꯕꯅ ꯐꯠꯇꯦ ꯍꯥꯏꯕꯖꯦ ꯈꯪꯕꯗ ꯌꯥꯝꯅ ꯋꯥꯔꯦꯗ ꯁꯦꯡꯅ ꯍꯥꯏꯔꯒꯗꯤ ꯃꯔꯥꯏꯕꯛꯇ ꯑꯩ ꯐꯔꯒ ꯑꯩ ꯐꯩ ꯍꯥꯏꯅ ꯊꯦꯠꯂ ꯆꯠꯄꯁꯨ ꯅꯠ ꯇꯦ ꯃꯃꯥꯡ ꯃꯃꯥꯡꯗ ꯊꯥꯖꯕ ꯀꯌꯥ ꯑꯃ ꯄꯤꯔꯝꯃꯒ ꯑꯈꯣꯏꯒꯤ ꯄ꯭ꯔꯖꯥꯒꯤ ꯇꯨꯡꯗ ꯊꯥꯖꯕ ꯃꯥꯡꯍꯜꯂꯛꯄ ꯃꯌꯥꯝ ꯊꯦꯡꯅꯒ꯭ꯔꯦ ꯑꯗꯨꯅ ꯕꯣꯠꯁꯦ ꯁꯦꯡꯅ ꯍꯥꯏꯔꯒꯗꯤ ꯄ꯭ꯔꯖꯥ ꯑꯈꯣꯏꯒꯤ ꯊꯕꯛ ꯇꯧꯔꯛꯀꯗꯕꯀꯣ ꯚꯣꯠꯇ ꯈꯣꯏꯅ ꯄꯩꯁꯥ ꯅꯨꯡꯁꯥ ꯂꯧꯗꯕ ꯇꯥꯕ꯭ꯔꯣ꯫
ꯑꯣ ꯇꯥꯏꯌꯦ ꯇꯥꯏꯌꯦ꯫
ꯕꯣꯠꯇ ꯄꯩꯁꯥ ꯅꯨꯡꯁꯥ ꯑꯩꯈꯣꯏꯅ ꯂꯧꯗꯕꯤ ꯂꯨꯄꯥ ꯂꯤꯁꯤꯡ ꯃꯉꯥ ꯂꯤꯁꯤꯡ ꯇꯔꯥ ꯂꯧꯔꯒ꯫ ꯑꯩꯈꯣꯏꯒꯤ ꯔꯥꯏꯠ ꯌꯣꯟꯊꯣꯛꯄꯒꯨꯝꯕ ꯁꯨꯝꯕꯁꯤ ꯇꯧꯔꯨꯅꯤ ꯍꯌꯦꯡ ꯋꯥꯔꯤꯅꯤ꯫ ꯃꯤꯒꯤ ꯄꯩꯁꯥꯗꯣ ꯑꯈꯣꯏꯅ ꯂꯧꯔꯨꯅꯤ ꯕꯣꯠ ꯂꯦꯞꯄꯒꯤ ꯑꯗꯣ꯫ ꯂꯧꯔꯨꯔꯒꯗꯤ ꯑꯩꯈꯣꯏꯗ ꯁꯦꯡꯅ ꯍꯥꯏꯔꯒꯗꯤ ꯍꯌꯦꯡ ꯑꯩꯈꯣꯏꯒꯤ ꯗꯤꯕꯂꯞꯃꯦꯟꯗꯗꯤ ꯀꯩꯝ ꯇꯧꯔꯛꯔꯣꯏꯗꯤꯉꯩ ꯃꯤꯒꯤ ꯄꯣꯀꯦꯠꯇ ꯂꯣꯏ ꯆꯪꯈ꯭ꯔꯅꯤ ꯑꯗꯨꯅ ꯍꯧꯖꯤꯛꯇꯤ ꯚꯣꯠ ꯍꯥꯏꯔꯒ ꯄꯩꯁꯥꯅ ꯌꯥꯕ ꯃꯅꯤ ꯄꯋꯥꯔꯅ ꯌꯥꯕ ꯁꯨꯃꯥꯏꯅ ꯂꯥꯛꯄꯁꯤꯁꯨ ꯌꯥꯝꯅ ꯅꯨꯡꯉꯥꯏꯇꯦ ꯑꯗꯨ ꯅꯣꯏꯔꯣꯝꯃꯗꯤ ꯀꯃꯥꯏꯅ ꯇꯧꯒꯦꯅꯦ ꯃꯃꯥꯡꯒꯤ ꯀꯩꯅꯣ ꯏꯂꯦꯛꯁꯟꯗ
ꯏꯂꯦꯛꯁꯟꯒꯤ ꯍꯥꯏꯔꯒꯗꯤ ꯈꯣꯏꯁꯦ
ꯑꯥ ꯏꯃꯨꯡ ꯏꯃꯨꯡ ꯑꯐꯕ ꯃꯤꯅ ꯑꯣꯏꯔꯒꯗꯤꯀꯣ ꯚꯣꯠꯁꯦ ꯚꯣꯠ ꯚꯣꯇꯔ ꯃꯤ ꯃꯉꯥꯅ ꯏꯃꯨꯡ ꯑꯃꯗ ꯚꯣꯇꯔ ꯑꯅꯤ ꯑꯅꯤꯗꯤ ꯌꯦꯜꯂꯦꯕ ꯍꯥꯏꯗꯤ ꯄꯩꯁꯥ꯫ ꯄꯩꯁꯥꯗꯣ ꯑꯝꯇ ꯂꯧꯅꯗꯕꯁꯨ ꯌꯥꯎꯋꯦꯀꯣ ꯑꯗꯣ ꯄꯩꯁꯥ ꯂꯧꯅꯕꯁꯨ꫰꫰ ꯌꯥꯎꯋꯦ ꯑꯗꯣ꫰꫰
ꯎꯝ꯫
ꯄꯨꯛꯆꯦꯜ ꯈꯔ ꯆꯥꯎꯕ ꯃꯤꯅ ꯍꯥꯏꯗꯤ ꯐꯕ ꯐꯠꯇꯕ ꯈꯪꯗ꯭ꯔꯦ꯫ ꯍꯥꯏꯗꯤ ꯕꯣꯠ ꯅꯤꯕ ꯍꯥꯏꯁꯤꯗꯤ ꯑꯃ ꯑꯃꯅ ꯂꯣꯏ ꯅꯤꯔꯛꯀꯅꯤꯗꯅ꯫ ꯕꯣꯠ ꯍꯥꯏꯁꯤꯗꯤ ꯑꯗꯨꯅ ꯃꯣꯏ ꯄꯨꯛꯆꯦꯜ ꯈꯔ ꯆꯥꯎꯕ ꯃꯤꯁꯤꯡꯅ꯫ ꯃꯣꯏ꯫ ꯈꯜꯂꯒ ꯍꯥꯏꯔꯛꯑꯕꯅꯤꯅ ꯄꯤꯗ꯭ꯔꯗꯤ ꯌꯥꯗꯕꯅꯤꯅ ꯑꯗꯨꯝ ꯃꯣꯏ ꯈꯔ ꯈꯔ ꯌꯦꯡꯕ꯫ ꯑꯗꯨ ꯍꯧꯖꯤ꯫
ꯁꯦꯡꯅ ꯍꯥꯏ ꯑꯥ ꯍꯥꯏꯔꯣ ꯍꯥꯏꯔꯣ ꯏꯌꯥꯝꯕ꯫
ꯕꯣꯠ ꯕꯣꯠꯀꯤ ꯍꯥꯏꯔꯨꯔꯒꯗꯤ꯫ ꯑꯩꯈꯣꯏꯗꯁꯨ ꯆꯞ ꯃꯥꯟꯅꯩ ꯌꯦꯕ ꯍꯧꯖꯤꯛ꯫
ꯎꯝ꯫
ꯂꯝꯁꯦ ꯀꯔꯞꯁꯟꯒꯤ ꯂꯝꯅꯦꯕꯀꯣ ꯑꯗꯨꯅ ꯄꯩꯁꯥꯅ ꯉꯝꯗꯕ ꯂꯩꯇꯦꯕ꯫ ꯃꯤꯑꯣꯏꯕ ꯍꯥꯏꯁꯦ ꯉꯥꯏꯍꯥꯛꯇꯪꯗ ꯂꯤꯁꯤꯡ ꯃꯉꯥ ꯄꯤꯔꯒ ꯕꯣꯠ ꯑꯃꯈꯛ ꯊꯥꯗꯍꯟꯕ ꯍꯥꯏꯁꯦ꯫ ꯂꯥꯏꯈ꯭ꯔꯕ ꯄꯣꯠꯅꯦꯕ ꯑꯗꯨꯝ ꯊꯥꯗꯔꯑꯅꯦꯕ꯫
ꯑꯗꯣ ꯑꯩꯅ ꯍꯥꯏꯅꯤꯡꯕꯗꯤ ꯏꯌꯥꯝꯕ ꯍꯣꯏꯗꯀꯣ ꯍꯥꯏꯗꯤ ꯏꯌꯥꯝꯕ ꯍꯣꯏꯁꯨ ꯀꯩꯅꯣꯅꯦ ꯂꯥꯏꯔꯤꯛ ꯂꯥꯏꯁꯨ ꯈꯔ ꯇꯝꯃꯒ ꯂꯥꯛꯑꯒ ꯂꯩꯔꯤ ꯂꯩꯔꯕꯅꯦ ꯕꯣꯠꯇ ꯅꯣꯏꯅ ꯑꯗꯨꯃꯥꯏꯅ ꯇꯧꯕ ꯄꯩꯁꯥ ꯂꯧ ꯈꯣꯠꯄꯗꯨ ꯌꯥꯏ ꯋꯥꯔꯤꯅꯤ ꯑꯩꯁꯦ ꯍꯦꯡ ꯑꯇꯪ ꯄ꯭ꯔꯃꯥꯟ ꯑꯝꯇꯪ ꯄꯤꯖꯔꯒꯦꯀꯣ ꯋꯥꯔꯤꯅꯤ ꯅꯪ
ꯕꯣꯠꯀꯤ ꯃꯇꯝꯗꯗꯤ ꯃꯤꯍꯨꯠ ꯑꯣꯏꯅ ꯊꯣꯛꯏꯕ ꯃꯣꯏꯅꯗꯤ ꯃꯤꯍꯨꯠ ꯑꯣꯏꯅ ꯊꯣꯛꯏꯕ ꯑꯣꯏꯅꯗꯤ ꯀꯩꯅꯣ ꯑꯣꯏꯗꯣꯏꯅꯦꯕ ꯃꯤꯍꯨꯠ ꯑꯣꯏꯅ ꯊꯣꯛꯏꯕ ꯃꯣꯏꯗ ꯃꯣꯏꯅ ꯑꯩꯈꯣꯏꯗꯒꯤ ꯚꯣꯠ ꯊꯥꯗꯕꯤꯌꯣꯅ ꯅꯤꯖꯕ ꯂꯥꯛꯀꯗꯣꯏꯅꯦꯕ ꯍꯥꯏꯖꯕ ꯃꯇꯝꯗꯨꯗ ꯑꯩꯈꯣꯏꯅ ꯑꯩꯈꯣꯏꯒꯤ ꯔꯥꯏꯠ꯫ ꯇꯨ ꯂꯨꯄꯥ ꯂꯤꯁꯤꯡ ꯃꯉꯥ ꯂꯤꯁꯤꯡ ꯇꯔꯥꯗ ꯌꯣꯟꯊꯣꯛꯎꯕꯗꯨꯅꯗꯤ ꯍꯌꯦꯡ ꯅꯪꯒꯤ ꯑꯋꯥꯕ ꯂꯩꯀꯥꯏꯗꯨꯒꯤ ꯗꯤꯕꯂꯞꯃꯦꯟꯗꯨꯒꯤ ꯇꯥꯔꯛꯄ ꯃꯇꯝꯗ ꯅꯪꯅ ꯅꯪꯅ ꯍꯥꯏꯔꯨꯕ ꯃꯇꯝꯗ ꯍꯧꯖꯤꯛꯀꯤ ꯀꯩꯅꯣ ꯄꯋꯥꯔ ꯄꯥꯏꯔꯤꯕ ꯒꯃꯦꯟ ꯁꯦꯝꯃꯤꯕ ꯅꯪꯒꯤ ꯃꯤꯍꯨꯠ ꯑꯣꯏꯅ ꯊꯥꯒꯠꯈ꯭ꯔꯤꯕ ꯃꯤꯗꯨꯅ ꯅꯪꯒꯤꯗꯃꯛꯇ ꯍꯌꯦꯡ ꯊꯕꯛꯇꯨ ꯇꯧꯕꯤꯔꯛꯇ꯭ꯔꯕ
ꯍꯔꯥꯎ ꯍꯔꯥꯎꯅ ꯇꯧꯕꯤꯔꯛꯇꯕ ꯂꯩꯌꯦꯗꯅ ꯅꯪꯒꯤ ꯁꯥꯎꯟꯗꯣ ꯅꯪꯒꯤ ꯁꯥꯎꯟꯗꯣ ꯏꯀꯣ ꯆꯠꯂꯤꯅꯦ ꯑꯩꯅ ꯉꯥꯡꯕꯗ
ꯏꯆꯦꯃꯗꯤ ꯃꯍꯧꯁꯥꯅ ꯅꯦꯠꯅ ꯑꯣꯏꯔꯝꯕꯁꯨ ꯌꯥꯏ ꯅꯦꯠ ꯈꯤꯇꯪ ꯅꯨꯡꯉꯥꯏꯇꯕ ꯑꯗꯨꯒꯤꯅꯤ
ꯑꯣ ꯑꯣ ꯑꯃꯨꯛ ꯑꯃꯨꯛꯁꯨ ꯆꯠꯈꯤꯗ꯭ꯔꯦ꯫ ꯑꯗꯣ ꯕꯣꯠꯇ ꯄꯩꯁꯥ ꯂꯧꯕꯁꯤꯗꯤ ꯇꯧꯒ ꯇꯧꯍꯟꯅꯤꯡꯗꯦ ꯍꯧꯖꯤꯛ ꯍꯧꯖꯤꯛ ꯀꯩꯅꯣ ꯃꯅꯤꯄꯨꯔꯒꯤ ꯊꯣꯛꯏꯕ ꯃꯌꯣꯟ ꯀꯥꯏꯅꯒ ꯊꯣꯛꯏꯕ ꯕꯣꯠꯇ ꯄꯩꯁꯥ ꯂꯧꯕꯤꯒꯅꯣ ꯑꯗꯣꯝ ꯑꯗꯣꯝꯒꯤ ꯑꯐꯕ ꯇꯨꯡꯒꯤ ꯊꯕꯛ ꯇꯧꯕꯤꯔꯛꯀꯗꯕ ꯃꯤꯍꯨꯠꯇꯨ ꯑꯣꯏꯅ ꯊꯥꯒꯠꯁꯦ ꯈꯣꯠꯁꯦ ꯌꯥꯝ ꯐꯖꯅ ꯍꯥꯏꯅꯔꯤꯀꯣ ꯁꯣꯟꯊꯔꯕ꯫ ꯑꯩꯈꯣꯏꯒꯤ ꯏꯔꯝꯗꯝꯁꯤꯒꯤ ꯆꯥꯎꯈꯠ ꯅꯀꯣ ꯍꯥꯏꯗꯤ ꯅꯪꯒꯤ ꯅꯪꯒꯤ ꯀꯦꯟꯗ꯭ꯔ ꯀꯦꯟꯗ꯭ꯔꯒꯤ ꯂꯩꯔꯤꯕ ꯃꯤꯍꯨꯠꯁꯤꯡ ꯑꯗꯨꯅ ꯃꯇꯤꯛ ꯆꯥꯕ ꯑꯐꯕ ꯑꯣꯏꯔꯀꯥꯟꯂꯗꯤ ꯋꯥꯔꯤꯅꯦ ꯑꯩꯈꯣꯏꯒꯤ ꯆꯥꯎꯈꯠꯄ ꯍꯥꯏꯗꯨꯣ ꯑꯣꯏꯔꯒꯗꯣꯏꯅꯦꯕ ꯁꯦꯡꯅ ꯍꯥꯏꯔꯒꯗꯤ ꯅꯣꯏ ꯑꯩꯈꯣꯏꯅ ꯉꯁꯤ ꯑꯩꯈꯣꯏꯒꯤ ꯑꯁꯨꯛ ꯆꯥꯎꯈ꯭ꯔꯕ ꯔꯥꯏꯠ ꯆꯦ ꯂꯨꯄꯥ ꯂꯤꯁꯤꯡ ꯃꯉꯥ ꯇꯔꯥꯗ ꯌꯣꯟꯊꯣꯛꯎꯔꯒ ꯍꯌꯦꯡ ꯑꯩꯈꯣꯏꯅ ꯑꯇꯣꯟꯕ ꯑꯃꯒꯝꯅ ꯂꯩꯕꯗꯣ ꯑꯗꯨꯗꯤ ꯅꯪꯁꯨ ꯄꯥꯝꯃꯣꯏ ꯑꯩꯁꯨ ꯄꯥꯝꯃꯣꯏ ꯃꯤꯁꯨ ꯄꯥꯝꯗꯦꯗꯅ ꯍꯌꯦꯡ ꯑꯩꯒꯤ ꯂꯩꯀꯥꯏ ꯂꯣꯀꯦꯜ ꯑꯦꯔꯤꯌꯥ ꯗꯤꯕꯂꯄꯃꯦꯟ ꯑꯩꯈꯣꯏꯒꯤ ꯁꯤꯒꯤ ꯐꯟ ꯑꯃ ꯀꯥꯏꯊꯔꯛꯄ ꯃꯇꯝꯗ ꯑꯩꯈꯣꯏꯒꯤ ꯑꯦꯔꯤꯌꯥꯗꯨꯒꯤ ꯆꯥꯎꯈꯠꯅꯕ ꯐꯖꯅ ꯁꯦꯝꯃꯕꯤꯕ ꯁꯦꯝꯒꯠꯄꯤꯕ ꯍꯥꯏꯔꯒꯗꯤ ꯑꯩꯈꯣꯏꯒꯤ ꯂꯩꯔꯤꯕꯀꯣ ꯀꯝꯃꯨꯅꯤꯇꯤ ꯍꯦꯜꯇ ꯁꯦꯟꯇꯔ ꯄ꯭ꯔꯥꯏꯃꯥꯔꯤ ꯍꯦꯜ ꯁꯦꯟꯇꯔ ꯂꯩꯔꯤꯕ ꯑꯗꯨꯗꯒꯤ ꯄꯥꯕ꯭ꯂꯤꯛ ꯁꯦꯛꯇꯔ ꯑꯗꯒꯤ ꯀꯝꯃꯨꯅꯤꯇꯤ ꯍꯣꯜ ꯑꯃꯠꯇ ꯁꯥꯔꯒꯖꯨ ꯑꯗꯨ ꯁꯥꯟꯅ ꯈꯣꯠꯅꯕꯗ ꯑꯣꯏꯔꯒꯁꯨ ꯄꯨꯛꯅꯤꯡ ꯊꯧꯒꯠꯄꯤꯕ ꯑꯐꯕ ꯃꯤꯍꯨꯠ ꯑꯃ ꯈꯟꯕ ꯍꯥꯏꯕꯁꯦ ꯌꯨꯠ ꯑꯃ ꯑꯣꯏꯅ ꯑꯩꯈꯣꯏꯒꯤꯁꯨ ꯇꯧꯗꯕ ꯌꯥꯗꯕ ꯊꯧꯗꯥꯡ ꯑꯃꯅꯦꯅ ꯑꯗꯨꯃꯥꯏꯅ ꯈꯜꯂꯒ ꯀꯣ ꯑꯆꯨꯝꯕ ꯑꯦ ꯕꯣꯠꯇ ꯑꯩꯅ ꯄꯩꯁꯥ ꯂꯧꯔꯨꯔꯒꯗꯤ ꯍꯌꯦꯡ ꯃꯥꯖꯦ ꯊꯕꯛ ꯇꯧꯔꯛꯑꯣꯏꯀꯣ ꯍꯥꯏꯁꯤ ꯑꯩꯈꯣꯏꯒꯤ ꯅꯣꯂꯦꯖꯇ ꯂꯣꯏ ꯂꯩꯔꯕꯅꯦꯕ ꯃꯔꯝꯗꯤ ꯑꯩꯈꯣꯏꯅ ꯁꯝ ꯑꯩꯈꯣꯏꯅ ꯂꯔꯤꯛꯄ ꯃꯇꯝꯗ ꯃꯔꯤꯗꯇ ꯇꯥꯕꯗ ꯅꯠꯇꯅ ꯅꯪꯒꯤ ꯃꯤꯠꯅꯁꯨ ꯎꯔꯦ ꯑꯩꯒꯤ ꯃꯤꯠꯅꯁꯨ ꯎꯔꯦ ꯑꯩꯒꯤ ꯅꯥꯖꯨ ꯇꯥꯔꯦ ꯑꯩ ꯁꯥꯟꯅꯕꯧ ꯊꯦ ꯊꯦꯡꯅꯔꯦ ꯏꯁꯥꯅ ꯊꯣꯛꯏꯕ ꯂꯝꯕꯤꯗꯨ ꯆꯠꯄ ꯃꯇꯝꯗ ꯅꯣꯡ ꯈꯤꯇꯪ ꯇꯥꯔꯒꯗꯤ ꯏꯁꯤꯡ ꯊꯨꯝꯖꯤꯜꯂꯅꯤ ꯕꯥꯏ ꯆꯥꯟꯁ ꯑꯗꯨꯒ ꯆꯠꯄ ꯉꯝꯗꯕ ꯑꯗꯒꯤ ꯑꯉꯥꯡ ꯁ꯭ꯀꯨꯜ ꯁ꯭ꯀꯨꯜ ꯀꯣꯂꯦꯖ ꯀꯥꯔꯛꯄ ꯃꯇꯝꯗ ꯅꯣꯡ ꯇꯥꯔꯒ ꯀꯣꯂꯦꯖ ꯀꯥ ꯂꯝꯕꯤꯁꯤꯡ ꯇꯧꯔꯒ ꯐ꯭ꯂꯥꯁ ꯐ꯭ꯂꯠ ꯊꯣꯛꯄ ꯑꯗꯒꯤ ꯂꯝꯕꯤ ꯁꯦꯝꯗꯕꯗꯒꯤ ꯃꯌꯥꯝ ꯑꯃ ꯊꯦꯡꯅꯕ ꯁꯥꯃꯈꯤꯌꯥ ꯃꯌꯥꯝ ꯑꯃ ꯊꯦꯡꯅꯔꯤꯗꯅ ꯅꯣꯏ ꯑꯩꯈꯣꯏꯅ ꯉꯁꯤ ꯍꯧꯖꯤꯛ ꯍꯧꯖꯤꯛ ꯂꯩꯔꯤꯕꯁꯤꯗꯁꯨ ꯑꯗꯨ ꯊꯣꯛꯇꯅꯕ ꯑꯩꯈꯣꯏꯅ ꯑꯐꯕ ꯃꯤꯍꯨꯠ ꯑꯃꯗꯤ ꯊꯥꯒꯠꯄꯗꯤ ꯌꯥꯏꯗꯅ ꯑꯩꯒꯤ ꯑꯁꯨꯛ ꯆꯥꯎꯈ꯭ꯔꯕ ꯔꯥꯏꯠꯁꯤ ꯄꯩꯁꯥ ꯈꯔꯒꯤꯗꯃꯛꯇ ꯌꯣꯟꯊꯣꯛꯄ ꯍꯥꯏꯕꯗꯨꯗꯤ ꯂꯥꯏꯔꯤꯛ ꯂꯥꯏꯁꯨꯒꯤ ꯃꯉꯥꯜ ꯈꯪꯗꯕ ꯑꯥ ꯉꯥꯏꯍꯥꯛꯀꯤ ꯑꯆꯤꯟꯕꯒꯤꯅꯤ ꯀꯥꯏꯅꯒ ꯂꯧꯁꯤꯟꯕꯒ ꯑꯗꯨꯒꯤ ꯊꯧꯑꯣꯡꯗꯨꯗꯤ ꯇꯧꯍꯟꯅꯤꯡꯗꯦ ꯍꯥꯏꯇꯥꯔꯦ ꯃꯔꯝꯗꯤ ꯑꯩꯈꯣꯏꯖꯤ ꯑꯐꯕ ꯀꯩꯅꯣ ꯈꯨꯟꯅꯥꯏ ꯑꯃꯗꯤ ꯑꯣꯏꯍꯟꯒꯦꯗꯅ
ꯍꯣꯏ ꯆꯨꯃꯦ ꯑꯗꯨꯗꯤ ꯃꯤꯑꯣꯏꯕꯒꯤ ꯑꯁꯥꯅꯤ ꯑꯩꯈꯣꯏꯅ ꯋꯥꯅ ꯚꯣꯠ ꯊꯥꯗꯔꯨꯔꯒ ꯆꯥꯎꯈꯠ ꯒꯤ ꯀꯩꯔꯤꯝꯇ ꯄꯨꯔꯛꯄꯤꯗ꯭ꯔꯒꯗꯤ ꯀꯥꯟꯅꯗꯦꯕ ꯕꯣꯠ ꯐꯥꯗꯗꯅ ꯇꯣꯛꯈꯤꯕ ꯍꯥꯏꯗꯤ ꯂꯩꯀꯥꯏ ꯑꯃ ꯗ ꯗꯤꯕꯂꯞꯃꯦꯟ ꯄꯨꯔꯛꯄ ꯍꯥꯏꯁꯦ ꯃꯣꯏ ꯄꯣꯀꯦꯠ ꯃꯅꯤꯗꯒꯤ ꯄꯨꯊꯣꯛꯄ ꯅꯠꯇꯦ ꯇꯦꯕ ꯁꯔꯀꯥꯔꯅ ꯀꯥꯏꯊꯔꯛꯄ ꯄꯩꯁꯥꯅꯦꯕ ꯑꯗꯨꯐꯥꯎꯕ ꯃꯤ ꯃꯤꯌꯥꯝꯒꯤ ꯁꯦꯕꯥ ꯇꯧꯅꯤꯡꯗꯗꯅ ꯃꯣꯏꯒꯤ ꯑꯄꯥꯝꯕꯗ ꯂꯩꯅꯕ ꯆꯥꯅꯕ ꯑꯣꯏꯅ ꯍꯣꯠꯅꯔꯦ ꯑꯗꯨꯅ ꯃꯤꯍꯨꯠ ꯑꯐꯕ ꯂꯩꯇ꯭ꯔꯒꯗꯤ ꯕꯣꯠ ꯊꯥꯗꯔꯁꯨꯣꯠ ꯊꯥꯗꯔꯁꯨ ꯑꯗꯨꯝ ꯇꯣꯛꯑꯁꯦꯕ
ꯃꯥꯅꯦ ꯃꯥꯅ ꯊꯗꯔꯗꯖꯨ ꯇꯣꯛꯑꯁꯦꯕ ꯑꯗꯨ ꯈꯔꯗꯁꯨ ꯇꯣꯛꯑꯁꯦ ꯍꯥꯏꯔꯤꯁꯤ ꯑꯃꯔꯣꯝꯗꯗꯤ ꯆꯍꯤ ꯃꯉꯥꯒꯤ ꯃ ꯃ ꯃꯅꯨꯡꯗ ꯅꯪꯅ ꯑꯃꯨꯛꯇꯪ ꯅꯪꯒꯤ ꯊꯥꯗꯕ ꯅꯪꯒꯤ ꯂꯤꯗꯔꯁꯤꯞ ꯅꯪꯒꯤ ꯃꯤꯍꯨꯠ ꯑꯃ ꯈꯟꯕꯒꯤ ꯑꯣꯄꯣꯔꯆꯨꯅꯤꯇꯤ ꯑꯃ ꯄꯤꯕꯅꯦ ꯁꯤꯗꯗꯤ ꯁꯤꯅ ꯐꯩ ꯍꯥꯏꯕꯗꯣ ꯍꯥꯏꯗꯤ ꯑꯐꯕ ꯑꯃꯗꯤ ꯌꯥꯎꯔꯛꯀꯅꯤꯗꯅ ꯑꯩꯈꯣꯏꯅ ꯃꯤ ꯑꯃ ꯊꯥꯒꯠꯁꯦꯕ ꯃꯥꯖꯦ ꯄꯩꯁꯥ ꯆꯥꯗꯕꯤ ꯑꯩꯈꯣꯏꯒꯤ ꯑꯁꯦꯡꯕ ꯀꯩꯅꯣ ꯃꯤꯍꯨꯠꯅꯤ ꯍꯥꯏꯔꯒ ꯊꯥꯒꯠꯆꯦꯕ ꯃꯥꯅ ꯃꯥꯖꯨ ꯀꯩꯗꯧꯅꯨꯡꯗ ꯄꯩꯁꯥ ꯆꯥꯒꯦ ꯑꯦ ꯑꯩꯖꯨ ꯑꯩꯒꯤ ꯄ꯭ꯔꯖꯥ ꯂꯩ ꯑꯩꯁꯤ ꯃꯤꯉꯩꯒꯤꯅ ꯑꯁꯨꯛ ꯌꯥꯝ ꯅꯨꯡꯁꯤꯕꯤꯔꯤꯁꯤꯅꯗꯤ ꯍꯥꯏꯔꯒ ꯃꯥꯏ ꯋꯥꯈꯜꯂꯣꯟꯗꯨꯅ ꯑꯩ ꯁꯤꯕ ꯑꯩ ꯇꯧꯕ ꯌꯥꯗꯦꯀꯣ ꯄꯩꯁꯥ ꯆꯥꯕ ꯌꯥꯗꯦꯀꯣ ꯍꯥꯏꯕꯒꯤ ꯋꯥꯈꯜꯂꯣꯟꯗꯣ ꯃꯣꯏꯖꯨ ꯄꯣꯛꯑꯟꯕꯗꯤ ꯐꯩꯗꯅ
ꯍꯣꯏ ꯐꯩ ꯑꯗꯨ ꯃꯛꯅꯤ ꯃꯤ ꯌꯥꯝꯅ ꯄꯥꯝꯃꯤ ꯑꯗꯨꯕꯨ ꯕꯣꯠ ꯊꯥꯗꯤ ꯉꯩꯗ ꯍꯥꯏ ꯍꯥꯏꯍꯧ ꯑꯩꯈꯣꯏꯒꯤ ꯋꯥꯅꯦ ꯕꯣꯠ ꯂꯣꯏꯔꯒꯗꯤ ꯑꯗꯨꯝ ꯀꯥꯈꯤꯕꯗ ꯃꯤꯌꯥꯝꯒꯤ ꯑꯗꯨꯝ ꯃꯤꯌꯥꯝꯖꯦ ꯑꯗꯨꯝ ꯀꯧꯅꯔꯛꯑꯗꯕꯅꯦꯕ ꯕꯣꯠꯇ ꯈꯛꯇ ꯏꯆꯦ ꯏꯆꯟ ꯏꯃꯥ ꯏꯕꯣꯛ ꯍꯥꯏꯕꯩ ꯋꯥꯅꯦꯕ ꯕꯣꯠ ꯂꯣꯏꯔꯛꯑꯒꯗꯤ ꯃꯥꯅ ꯀꯧꯔꯝꯃꯤ ꯃꯌꯥꯝꯗꯣ ꯑꯗꯨꯝ ꯀꯧꯕꯤꯔꯣꯏꯕ ꯅꯤꯡꯁꯤꯡꯉꯔꯣꯏ ꯃꯇꯦꯡꯖꯨ ꯇꯧꯔꯔꯣꯏ ꯆꯥꯎꯈꯠꯄꯒꯤ ꯂꯝꯗꯖꯨ ꯂꯩꯔꯔꯣꯏ ꯍꯥꯏꯗꯤ ꯀꯥꯏꯊꯔꯛꯏꯕ ꯗꯤꯚꯂꯞꯃꯦꯟꯒꯤ ꯃꯌꯥꯝꯗꯣ ꯃꯣꯏꯒꯤ ꯄꯣꯀꯦꯠꯇ ꯑꯣꯏꯅ ꯂꯣꯏꯅ ꯆꯠꯈ꯭ꯔꯦ ꯁꯤꯅꯦꯕ ꯍꯧꯖꯤꯛ ꯑꯩꯈꯣꯏꯒꯤ ꯑꯁꯣꯏꯕꯁꯦ ꯑꯗꯨ ꯆꯤꯡꯗꯖꯨ ꯇꯧꯋꯦꯕꯀꯣ ꯍꯥꯏꯗꯤ ꯕꯣꯠ ꯕꫭꯠ ꯊꯥꯗꯔꯝ ꯕꫭꯠ ꯊꯥꯗꯗ꯭ꯔꯤꯉꯤ ꯃꯃꯥꯡꯗꯗꯤ ꯕꯣꯠ ꯈꫭꯝꯕ ꯍꯥꯏꯖꯤꯗꯤ ꯃꯍꯧꯁꯥꯅꯦꯕ ꯏꯃꯨꯡꯗ ꯆꯪ ꯆꯪꯉꯒ ꯕꯣꯠ ꯕꯣꯇꯔ ꯈꫭꯝꯕ ꯍꯥꯏꯁꯤꯗꯤ ꯑꯗꯨꯕꯨ ꯍꫭꯏ ꯑꯩꯈꯣꯏꯅ ꯃꯣꯏꯒꯤ ꯋꯥꯍꯩꯗ ꯄꯪꯕꯒꯤ ꯍꯥꯏꯒꯦꯔꯥ ꯅꯠꯇ꯭ꯔꯒꯅ ꯄꯩꯁꯥꯒꯤꯅ ꯑꯣꯏꯒꯦꯔꯥ ꯍꯥꯏꯗꯤ ꯁꯨꯝ ꯃꯤꯅ ꯍꯥꯏꯕ ꯈꯨꯗꯤꯡꯒꯤ ꯍꯣꯏ ꯍꯣꯏ ꯍꯥꯏꯔꯒ ꯑꯩꯈꯣꯏꯒꯤ ꯄꯨꯛꯅꯤꯡꯒꯤ ꯆꯤꯡꯁꯤꯟꯍꯜꯂꯒ ꯑꯗꯨꯝ ꯕꯣꯠꯁꯦ ꯃꯉꯣꯟꯗ ꯊꯥꯗꯅꯤꯡꯕꯒꯤ ꯋꯥ ꯋꯥꯈꯜꯂꯣꯟꯗꯨ ꯂꯩꯌꯦꯕ ꯑꯗꯨꯒꯤ ꯂꯩꯇꯕꯒꯤ ꯃꯍꯨꯠ ꯇ ꯎꯝ ꯑꯗꯨꯒꯤ ꯂꯩꯇꯕꯒꯤ ꯃꯍꯨꯠꯇ ꯑꯩꯈꯣꯏꯅ ꯏꯁꯥꯅ ꯄꯥꯝꯖꯕ ꯍꯥꯏꯖꯔꯛꯑꯒꯁꯨ ꯑꯩꯈꯣꯏꯅ ꯏꯁꯥꯒꯤ ꯑꯄꯥꯝꯕꯗꫭ ꯈꯜꯂꯒ ꯃꯤꯌꯥꯝꯒꯤ ꯁꯦꯕꯥ ꯇꯧꯒꯗꯕ ꯑꯣꯏꯅ ꯈꯜꯂꯒꯗꯤ ꯍꯥꯏꯗꯤ ꯑꯩꯈꯣꯏꯒꯤ ꯂꯝꯗꯝꯁꯤ ꯆꯥꯎꯈꯠꯄꯁꯨ ꯍꯦꯜꯂꯛ
ꯃꯥꯅꯦ ꯃꯥꯅꯦ ꯆꯨꯝꯃꯦ ꯆꯨꯝꯃꯦ ꯑꯗꯨ ꯑꯗꯨꯒꯤ ꯃꯇꯥꯡꯗꯨꯔ ꯏꯌꯥꯝꯕ ꯑꯩꯅ ꯍꯥ ꯍꯥꯏꯅꯤꯡꯕꯗꯤꯀꯣ ꯑꯩꯈꯣꯏꯅ ꯁꯨꯝ ꯅꯩꯅꯕ ꯌꯥꯔꯤꯖꯦ ꯑꯩꯈꯣꯏꯒꯤ ꯂꯩꯔꯤꯕ ꯄꯕ꯭ꯂꯤꯛꯉꯩꯖꯦ ꯁꯦꯡꯅ ꯍꯥꯏꯔꯒꯗꯤ ꯑꯌꯥꯝꯕ ꯃꯣꯏꯗꯤ ꯂꯧꯎ ꯁꯤꯡꯎ ꯇꯧꯔꯒ ꯅꯣꯡꯃꯒꯤ ꯁꯨꯔꯒ ꯂꯩꯕꯅ ꯑꯌꯥꯝꯕꯗꯤ ꯑꯣꯏꯌꯦ ꯄ꯭ꯔꯖꯥꯒꯩ ꯖꯦ ꯋꯥꯈꯜ ꯇꯥꯕꯗꯤ ꯋꯥꯠꯂꯦ ꯃꯣꯏꯗ ꯑꯩꯈꯣꯏꯅ ꯑꯐꯕ ꯑꯦꯋꯥꯔꯅꯦꯁꯁꯤ ꯄꯤꯕꯤꯕ ꯍꯥꯏꯇꯥꯔꯦ ꯍꯥꯏꯗꯤ ꯍꯧꯖꯤꯛ ꯍꯧꯖꯤꯛꯀꯤ ꯃꯅꯤꯄꯨꯔꯗꯖꯨ ꯑꯗꯨꯝ ꯊꯣꯛꯑꯦꯀꯣ ꯑ ꯁꯤ ꯑꯐꯕ ꯂꯤꯗꯔꯁꯤꯞ ꯑꯃ ꯈꯟꯖꯦ ꯑꯐꯕ ꯀꯩꯅꯣ ꯑꯃ ꯈꯟꯖꯦ ꯍꯥꯏꯕꯒꯤ ꯀꯩꯅꯣꯖꯦ ꯑꯗꯨꯅ ꯑꯐꯕ ꯂꯤꯗꯔꯁꯤꯞ ꯑꯃ ꯈꯟꯕ ꯃꯇꯝꯗ ꯑꯩꯈꯣꯏꯅ ꯑꯩꯈꯣꯏꯒꯤꯗꯤ ꯑꯩꯈꯣꯏꯒꯤ ꯍꯧꯖꯤ ꯍꯧꯖꯤꯛ ꯂꯩꯔꯤꯕ ꯑꯩꯈꯣꯏꯒꯤ ꯑꯍꯜ ꯂꯃꯟ ꯑꯩꯈꯣꯏꯒꯤ ꯂꯩꯀꯥꯏꯒꯤ ꯑꯃꯗꯤ ꯑꯩꯈꯣꯏꯒꯤ ꯈꯨꯟꯒꯤ ꯂꯩꯔꯤꯕ ꯅꯍꯥ ꯅꯍꯥꯉꯩꯁꯨ ꯂꯩꯔꯦ ꯑꯍꯟꯒꯩꯁꯦ ꯍꯥꯟꯅ ꯑꯦꯋꯥꯔꯅꯦꯁ ꯑꯃ ꯄꯤꯔꯛꯒꯦ ꯍꯟꯊꯍꯟꯕ ꯚꯣꯠꯇ ꯁꯨ ꯁꯨꯃꯥꯏꯅ ꯇꯧꯕꯤꯒꯅꯣ ꯁꯨꯃꯥꯏꯅ ꯇꯧꯕꯤꯒꯅꯣ ꯍꯥꯏꯕꯒꯤ ꯀꯩꯅꯣꯖꯦ ꯑꯦ ꯑꯦꯋꯥꯔꯅꯦꯁꯁꯦ ꯐꯖꯅ ꯄꯤꯕꯤꯕ ꯃꯣꯏꯅ ꯒ꯭ꯌꯥꯟ ꯇꯥꯍꯜꯂꯒ ꯀꯩꯅꯣ ꯇꯧꯕꯗꯣ ꯁꯤꯒꯤ ꯖꯤꯃꯗꯤ ꯇꯧꯕ ꯐꯕ꯭ꯔꯥ ꯍꯥꯏꯅ ꯈꯜꯂꯦ ꯇꯧ ꯇꯧꯒꯗꯕꯅꯦ ꯑꯩꯈꯣꯏꯅ ꯌꯨꯠ ꯑꯃ ꯑꯣꯏꯅ ꯑꯩꯈꯣꯏꯖꯨ ꯍꯥꯏꯒꯗꯕꯅꯦ ꯑꯐꯕ ꯂꯤꯗꯔꯁꯤꯞ ꯑꯃ ꯈꯟꯕꯗ ꯁꯤ ꯑꯣꯏꯅ ꯑꯗꯨ ꯀꯩ ꯀꯩꯗꯧ ꯗꯣꯏꯅꯣ ꯑꯩꯈꯣꯏꯅ ꯂꯨꯄꯥ ꯂꯤꯁꯤꯡ ꯃꯉꯥ ꯂꯧꯔꯨꯔꯒ ꯑꯩꯈꯣꯏꯒꯤ ꯂꯥꯏꯕꯇꯨ ꯆꯍꯤ ꯃꯉꯥꯗꯨ ꯌꫭꯟꯊꯣꯛꯑꯒ ꯃꯤꯅꯥꯏ ꯑꯃ ꯑꯣꯏꯅꯁꯨꯝ ꯑꯥ ꯆꯦ ꯁꯤꯃ ꯇꯧꯕꯤꯌꯨ ꯁꯤꯃ ꯇꯧꯕꯤꯌꯨ ꯍꯥꯏꯔꯨꯔꯁꯨ ꯍꯔꯥꯎ ꯍꯔꯥꯎꯊꯣꯛꯑꯣꯏ ꯇꯧꯕ
ꯈꯪꯗꯦꯗ ꯁꯦꯡꯅ ꯍꯥꯏꯒ
ꯁꯔꯀꯥꯔꯅ ꯀꯥꯏꯊꯔꯛꯄ ꯄꯣꯠꯅꯤꯅꯀꯣ ꯑꯩꯈꯣꯏꯅ ꯍꯥꯏꯅꯤꯡꯉꯥꯏ ꯃꯊꯧ ꯇꯥꯔꯁꯦ ꯃꯣꯏꯅ ꯌꯦꯡꯁꯤꯟ ꯌꯦꯡꯁꯤꯜꯂꯒ ꯁꯦꯝꯒꯗꯕ ꯁꯥꯒꯗꯕ ꯇꯥꯟꯅꯒꯗꯕ ꯃꯇꯝ ꯍꯧꯖꯤꯛ ꯏꯃꯨꯡꯅ ꯏꯃꯨꯡꯗ ꯁ꯭ꯀꯨꯜꯗ ꯑꯣꯐꯤꯁꯇ ꯌꯨꯛꯇ ꯍꯥꯏꯗꯤ ꯂꯣꯏꯅ ꯑꯆꯧ ꯑꯁꯥꯡ ꯍꯥꯏꯗꯤ ꯑꯍꯟ ꯍꯥꯏꯕ ꯑꯃꯗꯤ ꯂꯩꯗꯅ ꯍꯥꯏꯗꯤ ꯃꯣꯏꯒꯤ ꯁꯦꯀꯦꯇꯔꯤ ꯍꯥꯏꯁꯦ ꯃꯤꯌꯥꯝꯒꯤ ꯃꯍꯨꯠ ꯁꯤꯜꯂ ꯃꯣꯢꯅ ꯑꯃꯨꯛ ꯊꯕꯛ ꯇꯧꯔꯤꯅꯤꯗꯅ ꯄꯦꯁꯤꯗꯦꯟ ꯀꯥꯏꯁꯦ ꯍꯣꯏ ꯁꯨꯃꯥꯏꯅ ꯂꯩꯉꯥꯛꯁꯨ ꯂꯩꯉꯥꯛꯇꯁꯨ ꯁꯨꯃꯥꯏꯅ ꯂꯩꯔꯤꯅꯦꯕ ꯑꯆꯧ ꯑꯁꯥꯡ ꯃꯣꯏꯅ ꯕꯣꯠ ꯊꯥꯗꯗ꯭ꯔꯤꯉꯩꯗ ꯅꯤꯕꯗꯧꯅ ꯃꯣꯏꯅꯁꯨ ꯕꯣꯠ ꯀꯥꯔꯒꯗꯤ ꯁꯨꯃꯥꯏꯅ ꯇꯧꯕꯤꯚꯝ ꯊꯣꯛꯑꯦ ꯍꯥꯏꯕꯩ ꯋꯥꯈꯜꯂꯣꯟꯗꯣ ꯂꯩꯔꯒ ꯃꯣꯏꯅ ꯃꯁꯥꯅ ꯇꯧꯖꯔꯛꯄ ꯑꯣꯏꯔꯒꯗꯤ ꯑꯩꯈꯣꯏꯁꯨ ꯚꯣꯠ ꯊꯥꯅꯅꯤꯡꯕꯒꯤ ꯋꯥꯈꯜꯂꯣꯟꯗꯨ ꯌꯥꯝꯅ ꯄꯣꯛꯑꯦ
ꯃꯥꯅꯦ ꯃꯥꯅꯦ ꯆꯨꯝꯃꯦ ꯆꯨꯝꯃꯦ ꯑꯗꯨꯒꯤ ꯃꯇꯥꯡꯗ ꯍꯥꯏꯅꯤꯡꯕꯗꯤꯀꯣ ꯍꯧꯖꯤꯛ ꯍꯧꯖꯤꯛ